ꯍꯜꯂꯣ
ꯍꯜꯂꯣ
ꯍꯜꯂꯣ ꯃꯔꯨꯞ ꯇꯥꯔꯕꯣ ꯃꯔꯨꯞ
ꯑ ꯍꯜꯂꯣ ꯇꯥꯔꯦ ꯃꯔꯨꯞ ꯃꯔꯨꯞ ꯈꯣꯟꯁꯦ ꯈꯔꯥ ꯄꯤꯛꯅ ꯇꯥꯏꯑꯦ
ꯑꯣꯏ ꯃꯔꯨꯞ ꯇꯔꯕꯣ ꯃꯔꯨꯞ
ꯑꯥ ꯇꯥꯔꯦ ꯇꯥꯔꯦ
ꯈꯔ ꯌꯥꯕ꯭ꯔꯥ ꯑꯗꯨꯝ ꯇꯥꯔꯕ꯭ꯔꯥ ꯐꯖꯟꯅ
ꯑꯣ ꯇꯥꯔꯦ
ꯑꯣ ꯅꯦꯋꯥꯛꯁꯦ ꯈꯔ ꯅꯨꯡꯉꯥꯏꯇꯕ ꯃꯔꯨꯞ ꯉꯁꯤꯗꯨ
ꯍꯣꯏ ꯍꯣꯏ ꯑꯗꯨꯝ ꯍꯥꯏꯕꯤꯔꯛꯑꯣ ꯃꯔꯨꯞ ꯃꯈꯥ ꯇꯥꯕꯤꯌꯨ
ꯃꯔꯨꯞ ꯀꯔꯝ ꯀꯔꯝ ꯄꯥꯜꯂꯤꯅꯣ ꯃꯔꯨꯞ ꯍꯧꯖꯤꯛꯀꯥꯟꯁꯤꯕꯣ
ꯍꯣ ꯍꯧꯖꯤꯛ ꯀꯥꯟꯁꯦ ꯑꯗꯨꯝ ꯅꯨꯡꯉꯥꯏꯔꯤ ꯍꯥꯏꯇꯥꯔꯦ ꯑꯗꯨꯝ ꯀꯥꯗ ꯂꯩꯕ ꯉꯝꯗꯗꯅꯥ ꯃꯄꯥꯟꯗ ꯑꯗꯨꯝ
ꯃꯔꯨꯞꯀꯤ ꯈꯣꯟꯖꯦꯜ ꯇꯥꯗ ꯀꯨꯏꯔꯦꯅ ꯐꯣꯟ ꯇꯧꯔꯛꯏꯅꯦ ꯃꯔꯨꯞ
ꯑꯩꯁꯨ ꯅꯪꯒꯤ ꯇꯥꯗ ꯀꯨꯏꯔꯦ ꯈꯜꯂꯝꯃꯤꯅꯦ
ꯃꯔꯨꯞ ꯆꯥꯛ ꯏꯁꯤꯡꯗꯤ ꯆꯥꯕꯤꯔꯕ ꯀꯃꯥꯏꯅ ꯇꯧꯔꯦ
ꯑ
ꯍꯜꯂꯣ ꯃꯔꯨꯞ
ꯍꯂꯣ ꯆꯥꯛ ꯏꯁꯤꯡꯗꯤ ꯆꯥꯔꯕ ꯀꯃꯥꯏꯟ ꯇꯧꯔꯦ
ꯑꯗꯨ ꯆꯥꯛ ꯏꯁꯤꯡꯗꯤ ꯆꯥꯗꯨꯒꯤ ꯇꯧꯔꯝꯃꯦ ꯑꯗꯨꯗ ꯉꯥꯏꯍꯥꯛ ꯉꯥꯏꯊꯣꯛ ꯉꯥꯏꯖꯤꯟꯅꯦꯅ ꯏꯃꯥꯟꯅꯕ ꯍꯥꯏ ꯇꯔꯦ ꯂꯩꯃꯤꯟꯅꯕ ꯏꯃꯥꯟꯅꯕ ꯉꯥꯏꯊꯣꯛ ꯉꯥꯏꯖꯤꯟ ꯉꯥꯏꯍꯥꯛ ꯇꯧꯅꯕ ꯑꯗꯨꯒꯤ ꯆꯥꯗ꯭ꯔꯤ ꯃꯔꯨꯞ ꯑꯗꯨꯕꯨ ꯃꯔꯨꯞ ꯃꯔꯨꯞ ꯈꯣꯏ ꯖꯒꯥꯗꯣ ꯍꯧꯖꯤꯛꯀꯥꯟꯁꯤꯕꯨ ꯀꯃꯥꯏꯅ ꯇꯧꯒꯦ ꯑꯏꯪ ꯑꯁꯥꯁꯤꯕꯨ ꯌꯥꯝ ꯁꯥꯕ꯭ꯔꯥ ꯅꯠꯇꯅ ꯁꯥꯗꯕ꯭ꯔꯥ
ꯁꯥꯔꯦ ꯍꯥꯏꯇꯔꯦ ꯍꯧꯖꯤꯛ ꯂꯩꯔꯤꯕ ꯊꯥ ꯍꯧꯖꯤꯛ ꯊꯥꯁꯤ ꯃꯊꯪ ꯊꯥꯕꯧꯗꯤ
ꯃꯗꯨꯅꯤ ꯇꯧꯔꯤꯁꯤ ꯃꯔꯨꯞ ꯀꯥꯂꯦꯟ ꯊꯥꯗꯤ ꯍꯧꯒꯠꯂꯛꯄꯗ ꯉꯥꯏꯔꯤ ꯁꯥꯕꯗꯤ ꯃꯩ ꯍꯧꯃꯩ ꯁꯥꯔꯦ ꯁꯤꯗꯒꯤ ꯊꯥ ꯑꯃꯅꯤꯁꯤꯗꯤ ꯀꯃꯥꯏꯅ ꯁꯥꯔꯛꯀꯅꯤ ꯑꯗꯨ ꯈꯪꯕ ꯅꯠꯇꯦ ꯀꯥ ꯍꯦꯟꯅ ꯁꯥꯔꯦ ꯍꯥꯏꯇꯥꯔꯦ ꯍꯧꯖꯤꯛꯁꯤ ꯍꯥꯏꯗꯤ ꯃꯤꯑꯣꯏꯕ ꯈꯛꯇ ꯅꯠꯇꯅ ꯖꯤꯕ ꯄꯥꯟꯕ ꯁꯥ ꯎꯆꯦꯛꯁꯤꯡꯁꯨ ꯍꯥꯏꯗꯤ ꯑꯏꯪꯕꯗ ꯂꯩꯔꯉꯥꯏ ꯍꯣꯠꯅꯔꯦꯕ ꯃꯣꯏꯁꯨ ꯂꯩ ꯉꯝꯗꯗꯅ ꯅꯣꯡꯃ ꯅꯣꯡꯃꯒꯤ ꯁꯨꯝ ꯁꯥꯒꯠꯂꯛꯄꯁꯤꯅ ꯃꯩ ꯍꯦꯛ ꯃꯨꯠꯈꯤ ꯇꯥꯔꯗꯤ ꯍꯥꯏꯗꯤ ꯄꯨꯔꯥ ꯀꯩꯅꯣ ꯇꯧꯔꯦ ꯍꯥꯏꯇꯥꯔꯦ ꯃꯩ ꯊꯥꯔꯤꯀꯥꯟꯗꯅ ꯃꯩꯥ ꯉꯥꯟ ꯃꯩ ꯂꯥꯛꯏ ꯀꯥꯟꯗꯅ ꯐꯦꯟ ꯀꯔꯤ ꯀꯔꯥ ꯁꯤꯖꯤꯟꯅꯔꯒ ꯁꯨꯝ ꯏꯪꯍꯟꯕꯅꯤꯗꯣ ꯐꯦꯟ ꯃꯨꯠꯈ꯭ꯔꯗꯤ ꯃꯩ ꯃꯨꯠꯈ꯭ꯔꯗꯤ ꯄꯨꯔꯥ ꯂꯩ ꯉꯝꯗ꯭ꯔꯦꯕ ꯀꯥ ꯃꯅꯨꯡꯁꯦ ꯑꯗꯣ ꯅꯨꯡꯉꯥꯏꯕ ꯑꯃ ꯍꯥꯏ ꯇꯥꯔꯗꯤ ꯐꯤ ꯐꯧꯕꯥ ꯈꯣꯠꯄ ꯁꯨꯝꯕꯗꯤ ꯅꯨꯡꯉꯥꯏꯔꯦ ꯀꯌꯨꯝ ꯁꯨꯝꯕ ꯁꯨꯕ ꯈꯣꯠꯄ ꯇꯧꯕꯁꯤꯗꯤ ꯖꯔ ꯖꯔ ꯀꯪꯉꯦ ꯍꯥꯏꯖꯔꯤꯕ ꯃꯔꯕꯨ ꯍꯧꯖꯤꯛ ꯀꯔꯤ ꯇꯧꯕꯤꯔꯝꯃꯤꯅꯣ
ꯃꯔꯨꯞ ꯑꯩꯁꯦ ꯍꯧꯖꯤꯛ ꯃꯄꯗꯁꯨ
ꯑꯣ ꯍꯣꯏꯅꯦ ꯅꯨꯡꯁꯥ ꯆꯪꯈ꯭ꯔꯅꯤꯅ ꯈꯤꯇꯪꯗꯤ ꯐꯔꯝꯃꯅꯤ ꯅꯨꯡꯁꯥꯁꯨ ꯆꯪꯈ꯭ꯔꯃꯤꯅꯀꯣ ꯅꯠꯇ꯭ꯔꯗꯤ ꯅꯨꯡꯁꯥ ꯊꯣꯛꯍꯂꯦꯕꯁꯤꯗꯤ ꯌꯥꯝꯅ ꯀꯩ ꯍꯥꯏꯅꯤ ꯅꯨꯡꯁꯥꯗ ꯊꯣꯛꯄꯁꯦ ꯍꯧꯖꯤꯛꯀꯥꯟꯗꯤ ꯉꯝꯗ꯭ꯔꯦ ꯋꯥꯔꯦꯕ ꯁꯥꯕꯗ ꯑꯩꯈꯣꯏ ꯁꯥꯕꯗ ꯆꯣꯛꯊꯕ ꯍꯥꯏꯗꯨ ꯑꯣꯏꯔꯦꯕ ꯅꯨꯡꯁꯥꯅ ꯃꯔꯣꯅ ꯑꯃ ꯀꯟꯕꯅꯦ
ꯍꯥꯏꯗꯤ ꯍꯧꯖꯤꯛ
ꯑꯥ ꯍꯣꯏ ꯍꯣꯏ ꯆꯨꯝꯃꯦ ꯃꯔꯨꯞꯗꯨ ꯃꯔꯨꯞꯀꯤ ꯒꯨꯣꯟꯖꯦꯜꯁꯤ ꯐꯖꯅ ꯇꯥꯗ꯭ꯔꯦ ꯀꯩꯗ ꯃꯔꯨꯞ ꯂꯩꯋꯥꯥꯛ ꯈꯔ ꯅꯨꯡꯉꯥꯏꯇꯕ꯭ꯔꯣ ꯀꯔꯤ
ꯑꯣ ꯇꯥꯕ꯭ꯔꯣ ꯃꯔꯨꯞ
ꯑꯦ ꯇꯥꯔꯦ ꯇꯥꯔꯦ ꯇꯥꯔꯦ ꯍꯧꯖꯤꯛ ꯍꯧꯖꯤꯛ ꯇꯥꯔꯦ
ꯑꯣ ꯃꯔꯈꯣꯏ ꯂꯩꯔꯤꯕ ꯁꯥꯏꯗ ꯒ ꯑꯗꯣꯝꯗꯨꯕꯨ ꯍꯥꯏꯗꯤ ꯍꯧꯖꯤꯛꯀꯥꯟꯁꯤ
ꯃꯔꯨꯞ ꯈꯪꯗꯦ ꯑꯁ ꯍꯧꯖꯤꯛꯀꯥꯟꯁꯦ ꯑꯗꯨꯝ ꯄꯪꯁꯥ ꯁꯥꯔꯦ ꯍꯥꯏꯇꯥꯥꯔꯦ ꯖꯒꯥ ꯈꯨꯗꯤꯡꯃꯛ ꯍꯥꯏꯇꯥꯥꯔꯦ ꯖꯒꯥ ꯈꯨꯗꯤꯡꯃꯛ ꯑꯗꯨꯝ ꯁꯥꯔꯦ ꯅꯣꯡꯃ ꯅꯣꯡꯃꯒꯤ ꯁꯨꯝ ꯁꯥꯔ ꯍꯦꯟꯒꯠꯂꯛꯑꯦ ꯑꯩꯈꯣꯏꯒꯤ ꯄ꯭ꯔꯤꯊꯤꯕꯤꯒꯤ ꯑꯌꯤꯡ ꯑꯁꯥꯒꯤ ꯆꯥꯡꯁꯤ ꯌꯥꯝ ꯈꯦꯠꯅꯔꯦ ꯍꯥꯏ ꯇꯥꯔꯦ ꯑꯗꯨꯅ ꯁꯥꯕꯕꯁꯤ ꯑꯗꯨꯝ ꯁꯥꯔꯦ ꯍꯧꯖꯤꯛ ꯄꯥꯛꯇꯛꯅ ꯁꯥꯔꯦ ꯑꯗꯨꯝ ꯏꯪꯕ ꯖꯒꯥꯗꯣ ꯄꯥꯛꯔ ꯂꯩꯇ꯭ꯔꯦ ꯍꯥꯏꯗꯤ ꯏꯪꯕ ꯖꯒꯥ ꯍꯥꯏꯔꯒ ꯆꯤꯡ ꯃꯥꯟ ꯈꯔ ꯍꯥꯏꯗꯤ ꯁꯨꯝ ꯑꯏꯪꯕ ꯅꯨꯡꯁꯥ ꯐꯪꯗꯕ ꯍꯥꯏꯇꯥꯔꯦ ꯑꯗꯨ ꯍꯥꯏꯗꯤ ꯑꯩꯈꯣꯏꯗꯤ ꯑꯃꯨꯛ ꯑꯗꯨꯝ ꯁꯥꯔꯦ ꯍꯥꯏꯇꯥꯔꯦ ꯃꯔꯨꯑꯣ ꯑꯣꯏꯅ ꯂꯩ ꯖꯒꯥꯗ ꯑꯗꯨꯝ ꯁꯥꯔꯝꯒꯅꯤ ꯁꯥꯕ ꯍꯥꯏꯕꯨ ꯆꯥꯡ ꯑꯃꯗ ꯄꯨꯂꯞ ꯁꯥꯃꯤꯟꯅꯔꯦ
ꯃꯔꯨꯞꯁꯤꯡꯗꯤ ꯑꯃꯨꯛ ꯐꯥꯎ ꯆꯨꯗꯕꯣ ꯃꯔꯨꯞ ꯈꯏ ꯂꯩꯔꯤꯕ ꯖꯒꯥ ꯑꯗꯨꯕꯨ
ꯀꯔꯤ ꯍꯥꯏꯕꯅꯣ ꯃꯔꯣ
ꯅꯣꯡ ꯆꯨꯕꯒꯗꯤ ꯀꯔꯤꯝ ꯌꯥꯎꯗꯕꯣ ꯃꯔꯨꯞ ꯑꯩꯈꯣꯏ ꯖꯒꯥꯗꯨꯕꯣ
ꯅꯣꯡ ꯆꯨꯕ ꯈꯣꯠꯄ ꯍꯥꯏꯁꯦ ꯀꯩꯅꯣ ꯇꯧꯗ꯭ꯔꯦ ꯅꯣꯡ ꯆꯨꯕ ꯈꯣꯠꯄꯁꯦ ꯃꯔꯨꯞ ꯌꯥꯝ ꯀꯟꯅ ꯌꯥꯎꯗꯦ ꯍꯧꯖꯤꯛꯀꯥꯟꯁꯦ ꯑꯁ ꯀꯔꯤ ꯍꯥꯏꯅꯤ ꯁꯥꯕ ꯍꯥꯏꯕꯨ ꯑꯣꯔ ꯑꯣꯔ ꯇꯥꯕꯩ ꯁꯥꯔꯦ ꯅꯨꯡꯁꯥ ꯅꯣꯡꯁꯦ ꯍꯣꯏ ꯃꯃꯥꯡ ꯊꯥ ꯃꯃꯥꯡ ꯃꯃꯥꯡ ꯊꯥ ꯊꯥ ꯑꯃꯅꯤ ꯑ ꯈꯔꯪ ꯆꯨꯔꯝꯃꯦꯗ ꯑꯗꯣ ꯍꯧꯖꯤꯛꯇꯤ ꯅꯣꯡꯁꯤ ꯄꯥꯛ ꯆꯨꯗ꯭ꯔꯦ
ꯑꯩꯈꯣꯏꯅ ꯂꯩꯔꯤꯕ ꯖꯒꯥ ꯖꯒꯥꯁꯤꯅꯅꯤ ꯃꯔꯨꯞ ꯑꯩꯈꯣꯏꯒꯤꯅ ꯈꯖꯤꯛ ꯍꯦꯟꯕ ꯍꯥꯏꯇꯥꯔꯦꯅꯦ ꯍꯦꯜꯂꯝꯃꯅꯤꯅ ꯑꯩꯅ ꯈꯖꯩ
ꯍꯣꯏ ꯃꯔꯨ
ꯁꯣꯝꯅ ꯑꯃꯨꯛ ꯈꯔ ꯁꯥꯕ ꯍꯦꯜꯂꯦ ꯍꯥꯏꯇꯥꯔꯦ ꯃꯔꯨꯞ ꯍꯥꯏꯗꯤ ꯂꯩ ꯑꯗꯨꯅ ꯆꯥꯡꯁꯦ ꯑꯩꯈꯣꯏꯅ ꯂꯩꯔꯤ ꯖꯒꯥꯁꯤꯅ ꯑꯃꯨꯛ ꯈꯤꯇꯪ ꯁꯥꯕꯗꯣ ꯈꯔ ꯍꯦꯟꯖꯤꯜꯂꯦ ꯍꯥꯏꯗꯤ ꯎ ꯋꯥꯗꯨ ꯌꯥꯝ ꯀꯟꯅꯁꯨ ꯍꯧꯗ꯭ꯔꯦ ꯁꯣꯝꯗꯗꯤ ꯑꯃꯨꯛ ꯑꯗꯒꯤ ꯑꯃꯨꯛ ꯀꯔꯤ ꯍꯥꯏꯗꯤ ꯂꯩꯉꯣꯏꯒꯤ ꯂꯝ ꯑꯣꯏꯣꯏ ꯀꯩ ꯑꯣꯏꯗꯧꯕ ꯍꯥꯏꯇꯥꯔꯦ ꯑꯗꯨꯅ ꯖꯒꯥꯁꯤꯁꯨ ꯑꯗꯨꯅ ꯅꯨꯡꯁꯥꯗꯥ ꯊꯣꯛꯄꯁꯤꯗꯤ ꯃꯔꯨꯞ ꯂꯝꯕꯤ ꯆꯠꯂꯒ ꯅꯨꯡꯁꯥ ꯁꯥꯕꯗ ꯅꯠꯇꯅ ꯑꯩꯈꯣꯏꯒꯤ ꯂꯝꯕꯤꯗꯒꯤ ꯐꯨꯒꯠꯂꯛꯄ ꯃꯩꯁꯥꯗꯨꯁꯨ ꯍꯦꯛꯇ ꯄꯨꯂꯞ ꯊꯧꯝꯃꯤꯟꯕꯤꯅꯤꯗꯣ ꯑꯗꯨꯅ ꯑꯌꯨꯛ ꯅꯨꯡꯊꯤꯟ ꯇꯥꯗꯤ ꯂꯝꯕꯤ ꯆꯠ ꯉꯝꯗ꯭ꯔꯦ ꯌꯥꯝꯅ ꯊꯕꯛ ꯆꯠꯇꯥꯔꯁꯨ ꯅꯨꯃꯤꯗꯥꯡ ꯋꯥꯏꯔꯝꯒꯨꯝꯕ ꯅꯨꯃꯤꯠ ꯈꯔ ꯇꯥꯛꯄ ꯁꯨꯝ ꯀꯥꯟꯗ ꯆꯠꯄꯅ ꯐꯔꯦ ꯍꯥꯏꯇꯥꯔꯦ ꯌꯥꯗ꯭ꯔꯦꯕ ꯈꯨꯠꯁꯥ ꯂꯛꯁꯥꯁꯦ
ꯃꯔꯨꯞꯄꯨ ꯑꯗꯨ ꯍꯥꯏꯗꯤ ꯑꯗꯨꯝ ꯂꯩꯔꯤꯕ ꯖꯒꯥ ꯑꯗꯨꯕꯨ ꯗꯨꯀꯥꯟ ꯅꯨꯡꯊꯣꯛ ꯆꯠꯄ ꯈꯣꯠꯄ ꯑꯗꯨꯒꯨꯝꯕꯗꯤꯥꯏꯥꯏ ꯇꯧ ꯍꯥꯏꯗꯤ ꯂꯩꯉꯣꯏꯒꯤꯅ ꯁꯥꯒ ꯁꯥꯒ ꯊꯛꯄꯅꯦ
ꯑꯁ ꯃꯔꯨꯞ ꯕꯣꯔꯥ ꯗꯟꯗꯤ ꯗꯟꯅꯤꯅ ꯆꯠꯂꯤꯁꯦ ꯄꯨꯔꯥ ꯗꯟꯗꯤ ꯍꯥꯏꯇꯥꯔꯦ ꯃꯔꯨꯞ ꯆꯠꯇ ꯌꯥꯗꯕꯒꯤ ꯆꯠꯄ ꯍꯥꯏꯗꯣ ꯍꯧꯖꯤꯛꯇꯗꯤ ꯃꯄꯥꯟꯗ ꯊꯣꯛꯅꯤꯡꯗꯦꯗꯣ ꯅꯨꯡꯁꯥ ꯁꯥꯥꯕꯅꯤꯅ ꯑꯩꯈꯣꯏꯒꯤ ꯆꯥꯛꯆꯥ ꯆꯠꯄ ꯍꯥꯏꯇꯥꯔꯦ ꯑꯩꯈꯣꯏ ꯆꯥꯛ ꯆꯥꯕ ꯍꯥꯏꯔꯦ ꯊꯣꯛꯑꯒ ꯆꯠꯂꯒ ꯆꯥꯔꯤꯕꯅꯤꯅꯗꯤ ꯀꯥꯗ ꯀꯔꯤꯗ ꯊꯣꯡꯗ꯭ꯔꯦ ꯂꯩꯔꯤꯕ ꯍꯥꯏꯗꯤ ꯍꯣꯁꯇꯦꯜꯗ ꯂꯩꯕ ꯇꯥꯔꯁꯨ ꯍꯥꯏꯗꯤ ꯍꯣꯁꯇꯦꯜꯒꯤ ꯀꯦꯟꯇꯤꯟ ꯍꯥꯏꯅ ꯂꯩꯖꯩꯅꯣ ꯑꯣ ꯀꯥ ꯃꯅꯨꯡꯗ ꯂꯩꯇꯕꯅꯤꯅ ꯆꯠꯂ ꯑꯗꯨꯐꯥꯎ ꯆꯠꯂ ꯆꯥꯕꯗꯣ ꯇꯜꯂꯦꯕ ꯑꯗꯨꯕꯨ ꯆꯥꯗꯗꯤ ꯌꯥꯗꯕꯅꯤꯅ ꯎꯄꯥꯏ ꯂꯩꯇꯕꯅꯤꯅ ꯆꯠꯂ ꯆꯠꯂ ꯆꯥꯕꯅꯦꯕ ꯑꯗꯒꯤ ꯗꯨꯀꯥꯟ ꯅꯨꯡ ꯊꯣꯛꯄ ꯍꯥꯏꯁꯤꯁꯨ ꯆꯞ ꯃꯥꯟꯅꯩ ꯃꯔꯨꯞ ꯍꯥꯏꯗꯤ ꯗꯨꯀꯥꯟ ꯍꯥꯏꯁꯤ ꯁ꯭ꯋꯥꯏ ꯃꯅꯥꯛ ꯅꯛꯄꯗꯗꯤ ꯂꯩꯇꯦ ꯑꯗꯨꯝ ꯃꯤꯇꯔ ꯆꯥꯝꯃ ꯆꯅꯤ ꯂꯥꯞꯅ ꯂꯩꯕꯅꯤꯅ ꯑꯗꯨꯐꯥꯎ ꯊꯣꯛꯄꯗꯨꯁꯨ ꯐꯖꯅ ꯁꯥꯔꯦ ꯁꯥꯔꯕꯔꯕꯅꯤꯅ ꯄꯨꯔꯥ ꯀꯔꯤ ꯍꯥꯏꯔꯅꯤ ꯍꯨꯃꯥꯡꯁꯨ ꯌꯥꯝ ꯊꯣꯛꯑꯕꯅꯤꯅ ꯑꯃꯨꯛ ꯏꯁꯤꯡꯁꯨ ꯌꯥꯝ ꯊꯛꯇ ꯌꯥꯗꯦꯗꯣ ꯁꯤꯗ ꯏꯁꯤꯡ ꯑꯏꯪꯕ ꯂꯩꯇꯕꯁꯤꯗꯤ ꯄꯨꯔꯥ ꯋꯥꯕꯤꯅꯤꯗꯣ ꯄꯨꯔꯥ ꯗꯟꯗꯤꯗꯅꯤ ꯄꯨꯔꯥ ꯂꯩꯔꯤꯁꯦ ꯌꯥꯗ꯭ꯔꯦ ꯃꯔꯨꯞ ꯃꯔꯨꯞ ꯍꯤꯡꯕ ꯋꯥꯔꯦ ꯅꯣꯡꯃ ꯅꯣꯡꯃꯣꯏ
ꯃꯥ ꯀ ꯀ ꯑ ꯃ
ꯍꯣꯏ ꯃꯔꯨꯞ ꯆꯨꯝꯃꯤ ꯌꯥꯝ ꯌꯥꯝ ꯆꯨꯝꯃꯤ ꯃꯥꯅꯤ ꯃꯥꯅꯤ ꯈꯥꯡꯉ ꯈꯥꯡꯉꯒ ꯍꯌꯦꯡꯋꯥꯏ ꯃꯤ ꯑꯣꯏꯔꯛꯀꯗꯧꯅꯤꯗꯣ ꯍꯧꯖꯤꯛ ꯋꯥꯒꯤꯁꯤꯅ ꯍꯌꯦꯋꯥꯏ ꯅꯨꯡꯉꯥꯏꯗꯣꯔꯤꯅꯤ ꯄꯩꯁꯥꯕꯨ ꯄꯥꯏꯔꯗꯤ ꯅꯨꯡꯉꯥꯏꯅ ꯂꯩꯕ ꯌꯥꯏ ꯄꯩꯁꯥ ꯄꯥꯏꯗ꯭ꯔꯤꯀꯥꯟꯗꯗꯤ ꯈꯔ ꯋꯥꯕ ꯍꯥꯏ ꯊꯦꯡꯅ ꯇꯥꯔꯦꯅ ꯃꯔ ꯅꯠꯇ꯭ꯔꯥ ꯍꯧꯛ ꯁꯥꯏ ꯍꯥꯏꯖꯕꯩ ꯋꯥꯅꯤ ꯄꯩꯁꯥ ꯄꯩꯥ ꯄꯩꯁꯥ ꯄꯥꯏꯕ ꯏꯃꯨꯡꯗꯤ ꯁꯥꯕ ꯏꯪꯕ ꯈꯪꯕꯨ ꯅꯠꯇꯦ ꯀꯥ ꯃꯅꯨꯡꯗꯨꯗ ꯏꯆ ꯊꯥꯔꯒ ꯅꯨꯡꯉꯥꯏꯅ ꯂꯩꯗꯣꯔꯤꯅꯤꯅꯣ ꯑꯗꯒꯤ ꯅꯨꯡꯁꯥꯃꯛꯇꯪ ꯊꯣꯛꯑꯁꯨ ꯒꯥꯔꯤ ꯑꯆꯧꯕꯗ ꯀꯩꯗ ꯏꯁꯤ ꯊꯥꯔꯒ ꯑꯗꯨꯝ ꯆꯠꯈꯤꯕꯤꯅꯤ ꯍꯥꯏꯗꯤ ꯂꯥꯏꯔꯕ ꯑꯩꯈꯣꯏꯅ ꯋꯥꯕ ꯋꯥꯅꯦꯕ ꯅꯨꯡꯉꯥꯏꯕ ꯃꯈꯩꯗꯤ ꯑꯗꯨꯝ ꯅꯨꯡꯉꯥꯏ ꯂꯩꯗꯣꯏꯅꯤ
ꯄꯩꯁꯥ ꯄꯥꯏꯕꯁꯤꯡꯗꯤ ꯀꯥꯔꯤ ꯊꯥ ꯂꯩꯇꯦ ꯅꯤꯡꯊꯛ ꯊꯥ ꯂꯩꯇꯦ ꯑꯗꯨꯒ ꯃꯥꯥꯟꯅ ꯃꯥꯥꯟꯅꯔꯒ ꯂꯩꯔꯕ ꯉꯥꯛꯇꯅꯦꯕ
ꯍꯣꯏ ꯍꯣꯏ ꯍꯣꯏ ꯍꯣꯏ ꯌꯥꯝ ꯆꯨꯝꯃꯤ ꯌꯥꯝ ꯆꯨꯝꯃꯤ ꯃꯥꯅꯦ ꯃꯥꯅꯦ ꯃꯔꯨ ꯅꯥꯏ ꯌꯥꯝ ꯆꯨꯝꯃꯤ ꯎꯝ
ꯃꯥꯅꯤ ꯃꯔꯨꯞ ꯃꯇꯝ ꯂꯥꯛꯈꯤꯅꯤ ꯑꯩꯈꯣꯏꯁꯨ ꯃꯇꯝꯗꯨ ꯉꯥꯏꯕ ꯇꯥꯕꯅꯤ ꯃꯔꯨꯞ ꯃꯇꯝꯗꯨ ꯅꯣꯡꯃꯗꯤ ꯂꯥꯛꯈꯤꯅꯤ ꯑꯗꯨꯅꯅꯤ ꯍꯧꯖꯤꯛ ꯋꯥꯔꯒ ꯋꯥꯗꯅ ꯅꯨꯡꯉꯥꯏꯕ ꯍꯧꯅꯗꯦ ꯑꯩꯁꯦ ꯋꯥꯔꯒ ꯃꯇꯝꯗꯨ ꯂꯥꯛꯈꯤꯗꯣꯔꯤꯕꯅꯤ ꯑꯩꯈꯣꯏꯁꯨ ꯅꯨꯡꯉꯥꯏ ꯃꯇꯝ ꯍꯥꯏꯗꯣ ꯁꯨꯝ ꯋꯥꯔꯒ ꯄꯨꯟꯁꯤꯁꯤ ꯋꯥꯔꯒ ꯁꯨꯝ ꯂꯩꯕꯗꯤ ꯌꯥꯗꯦꯗꯣ ꯑꯗꯒꯤ ꯅꯨꯡꯉꯥꯏꯔꯒ ꯁꯨꯝ ꯂꯩꯍꯗꯤ ꯌꯥꯗꯦ ꯅꯨꯡꯉꯥꯏꯕ ꯍꯥꯏꯁꯤꯁꯨ ꯋꯥꯗ꯭ꯔꯒꯗꯤ ꯅꯨꯡꯉꯥꯏꯕ ꯌꯥꯎꯕ ꯅꯠꯇꯦ ꯑꯗꯒꯤ ꯋꯥꯕ ꯍꯥꯏꯁꯤ ꯁꯨꯝ ꯋꯥꯕꯗꯒꯤ ꯅꯨꯡꯉꯥꯏꯕ ꯍꯥꯏꯗꯨ ꯂꯥꯛꯇꯣꯔꯤꯅꯤ ꯅꯣꯡꯉꯣꯟꯗ ꯅꯣꯡꯃꯗꯤ ꯑꯗꯨꯅ ꯍꯧꯖꯤꯛ ꯋꯥꯕꯁꯤꯅ ꯇꯨꯡ ꯀꯣꯏꯅ ꯅꯨꯡꯉꯥꯏꯅꯕ ꯃꯔꯨꯞꯁꯨ ꯍꯣꯠꯅꯔꯤ ꯑꯩꯈꯣꯏꯁꯨ ꯍꯣꯠꯅꯔꯤ ꯅꯨꯡꯉꯥꯏ ꯅꯨꯡꯉꯥꯏꯅ ꯂꯩꯅꯕ ꯏꯃꯨꯡ ꯃꯅꯨꯡ ꯅꯨꯡꯉꯥꯏꯅ ꯂꯩꯅꯕ ꯍꯌꯦꯡꯉꯏ ꯃꯁꯤꯁꯤꯅ ꯃꯁꯤꯅ ꯄꯨꯟꯁꯤ ꯍꯥꯏ ꯑꯁꯤ ꯃꯔꯨꯞ ꯀꯩꯁꯨ ꯅꯠꯇꯦꯗ ꯈꯟꯇ ꯈꯟꯖꯤꯜꯂꯨꯔꯗꯤ ꯑꯩꯈꯣꯏ ꯍꯥꯏꯗꯤ ꯄꯨꯟꯁꯤ ꯍꯥꯏꯁꯤ ꯌꯥꯝ ꯂꯨꯕꯗꯤ ꯃꯥꯟꯕ ꯑꯗꯣ ꯈꯟꯗ ꯈꯟꯖꯤꯜꯂꯨꯔꯗꯤ ꯌꯥꯝ ꯂꯥꯏ ꯊꯣꯛꯂꯛꯑꯦ ꯑꯃꯨꯛꯁꯨ ꯑꯃꯨꯛꯇꯪ ꯄꯣꯛꯄ ꯄꯣꯛꯅꯤ ꯅꯨꯡꯉꯥꯏꯅ ꯍꯤꯡꯗꯅ
ꯑꯋꯥꯕ ꯅꯨꯡꯉꯥꯏꯕ ꯈꯨꯗꯤꯡꯃꯛ ꯊꯦꯡꯅꯕ ꯍꯥꯏꯁꯤ ꯃꯍꯧꯁꯥꯅꯦ ꯑꯁꯤ ꯌꯥꯑꯣꯗꯅ ꯄꯨꯟꯁꯤ ꯃꯄꯨ ꯊꯥꯕ ꯅꯠꯇꯦ
ꯌꯥꯝ ꯆꯨꯝꯃꯤ ꯌꯥꯝ ꯆꯨꯝꯃꯤ ꯌꯥꯝ ꯆꯨꯝꯕ ꯃꯐꯝꯅꯤ ꯃꯔꯄ ꯅ
ꯃꯔꯨꯞꯄꯨ ꯍꯧꯖꯤꯛꯄꯨ ꯀꯩꯗꯣꯔꯤꯒꯦ
ꯃꯔꯨꯞ ꯍꯧꯖꯤꯛ ꯑꯩꯁꯨ ꯆꯞ ꯃꯥꯟꯅꯩ ꯃꯔꯨꯞꯅ ꯇꯧꯕ ꯑꯗꯨꯃꯥꯏꯅ ꯁꯥꯏꯅ ꯀꯥ ꯃꯅꯨꯡ ꯁꯥꯏꯅ ꯑꯩꯁꯨ ꯃꯄꯥꯟꯗ ꯊꯣꯛꯂꯛꯇꯅꯁꯦ ꯍꯧꯛꯆꯤ ꯈꯤꯇꯪ ꯂꯥꯡꯕꯅꯦ ꯑꯩꯈꯣꯏꯒꯤ ꯀꯔꯤ ꯍꯣꯁꯇꯦꯜꯒꯤ ꯑꯩꯈꯣꯏ ꯀꯩꯅꯣ ꯍꯥꯏ ꯇꯥꯔꯦ ꯁꯨꯝ ꯀꯩ ꯇꯥꯔꯦ ꯃꯄꯥꯟ ꯍꯥꯏ ꯇꯥꯔꯦ ꯁꯨꯝ ꯍꯛꯆꯤꯛ ꯂꯥꯛꯑꯝꯕꯅꯦ ꯆꯧꯀ꯭ꯔꯤ ꯑꯃ ꯊꯥꯔꯒ ꯐꯝꯃꯒ ꯁꯤꯅ ꯅꯨꯡꯉꯥꯏ ꯍꯥꯏꯇꯥꯥꯔꯦ ꯎꯆꯦꯛ ꯋꯥꯔ ꯈꯣꯡꯕ ꯍꯥꯏꯗꯤ ꯎꯆꯦꯛ ꯃꯈꯩ ꯑꯗꯒꯤ ꯁꯥ ꯉꯥ ꯎꯆꯦꯛ ꯃꯣꯏꯁꯨ ꯃꯀꯣꯟꯗ ꯍꯥꯏꯗꯤ ꯉꯁꯥꯏꯗꯒꯤꯩ ꯁꯥꯔꯕ ꯃꯇꯨꯡꯗ ꯃꯣꯏꯁꯨ ꯃꯀꯣꯟꯗ ꯅꯨꯃꯤꯠꯇꯨ ꯑꯃꯃꯝꯅ ꯆꯪꯅꯔꯛꯄ ꯃꯇꯥꯡ ꯑꯗꯒꯤ ꯃꯣꯏꯒꯤ ꯃꯈꯣꯜ ꯁꯨꯝ ꯇꯥꯔꯒ ꯀꯩ ꯍꯥꯏꯅꯤ ꯂꯦꯜꯂꯝꯃꯤꯅꯤ
ꯋꯥꯈꯜꯗꯤ ꯍꯣꯏ ꯃꯔꯨꯄ ꯑꯗꯨꯅꯤ
ꯍꯥꯏꯗꯤ ꯍꯧꯖꯤꯛꯇꯤ ꯀꯥ ꯃꯅꯨꯡꯗ ꯆꯥꯛ ꯏꯟꯁꯥꯡ ꯊꯣꯡꯕꯁꯨ ꯌꯥꯗ꯭ꯔꯦ
ꯌꯥꯗ꯭ꯔꯦ ꯃꯔꯨꯞ ꯊ ꯊꯣꯡ ꯇꯥꯔꯁꯨ ꯁꯥꯏꯑꯦꯗꯅ ꯃꯔꯨꯞ ꯀꯥ ꯃꯅꯨꯡꯁꯤꯗ ꯆꯥꯛ ꯌꯦꯟꯁꯥꯡ ꯊꯣꯡꯅꯤꯡꯟꯕ ꯍꯥꯏꯁꯤ ꯑꯗꯨꯝ ꯁꯥꯔꯤꯕꯣꯠꯅꯤ ꯑꯗꯨꯅ ꯊꯣꯡꯕꯁꯨ ꯇꯜꯂꯦ ꯍꯧꯖꯤꯛꯇꯤ ꯑꯃꯨꯛ ꯑꯗꯨꯅ ꯍꯣꯁꯇꯦꯜꯒꯤ ꯑꯩꯈꯣꯏ ꯀꯦꯟꯇꯤꯟ ꯍꯥꯏ ꯇꯥꯔꯦ ꯆꯠꯂ ꯆꯠꯂ ꯑꯣꯏꯅ ꯆꯥꯔꯦ ꯏꯁꯝ ꯁꯝꯕꯤꯗ ꯁꯤꯅꯁꯨ ꯅꯨꯡꯉꯥꯏꯔꯦ
ꯀꯥ ꯃꯅꯨꯉꯗ ꯆꯥ
ꯍꯣꯏ ꯍꯣꯏ ꯃꯔꯨꯞ ꯑꯗꯨꯅꯤ ꯍꯥꯏꯁꯤ ꯃꯔꯣ ꯑꯗꯨꯕꯨ ꯍꯧꯖꯤꯛꯀꯥꯟꯁꯤꯕꯨ ꯆꯥꯕ ꯊꯛꯄꯁꯤ ꯑꯗꯨꯝ ꯅꯨꯡꯉꯥꯏꯕ꯭ꯔꯥ ꯀꯃꯥꯏꯅ ꯇꯧꯋꯤ ꯁꯥꯒ ꯁꯥꯒꯠꯂꯛꯄꯅꯦ ꯆꯥꯕ ꯊꯛꯄꯁꯤ ꯏꯆꯪ ꯆꯪꯉꯤꯕ꯭ꯔꯥ ꯅꯠꯇ꯭ꯔꯒꯅ ꯆꯪꯗ꯭ꯔꯕ꯭ꯔꯅꯣ ꯀꯃꯥꯏꯅꯥ ꯇꯧꯏ
ꯑꯌꯥ ꯌꯥꯗꯔꯦꯗ ꯉꯥꯁꯤꯗꯤ ꯍꯥꯂꯣ
ꯍꯥ ꯍꯥꯎ ꯍꯥꯎ ꯇꯥꯏ ꯃꯔꯨꯞ
ꯉꯥꯁꯤꯒꯤꯗꯤ
ꯍꯣꯏ ꯃꯔꯨꯞ ꯑꯦ ꯃꯇꯝꯁꯦ ꯍꯦꯟꯗꯣꯛ ꯂꯩꯔꯝꯃꯦ ꯉꯁꯤꯒꯤꯗꯤ ꯂꯣꯏꯁꯤꯜꯂꯁꯤ ꯃꯔꯨꯞ ꯃꯊꯪꯗ ꯑꯃꯨꯛ ꯐꯥꯎꯅꯔꯁꯤ ꯍꯣꯏ ꯃꯔꯨꯞ ꯑꯩ ꯊꯝꯃꯒꯦꯀꯣ ꯃꯔꯨꯞ